ꯆ ꯇꯣꯗꯦ
ꯑꯁꯨ ꯀꯁꯤ ꯇꯧꯗꯦ ꯅꯣꯏ ꯆꯥꯛ ꯆꯥꯔꯔꯕꯣ
ꯆꯥꯇ꯭ꯔꯤ ꯅꯗꯤ ꯆꯥꯛ ꯆꯔꯕ
ꯍꯣꯏꯣꯏ ꯆꯥꯔꯦ ꯑꯩꯈꯣꯏꯗꯤ ꯅꯣꯏꯗꯤ ꯀꯩ ꯃꯊꯦꯜ ꯑꯣꯏꯅ ꯇꯧꯒꯦ
ꯍꯥꯥ
ꯀꯩ ꯍꯥꯏꯕ
ꯅꯣꯏꯗꯤ ꯀꯩ ꯍꯤꯡꯖꯦꯟꯅꯣ
ꯑꯩꯈꯣꯏꯗꯤ ꯏꯔꯣꯕ
ꯑꯣ ꯅꯪꯅ ꯊꯣꯡꯕ꯭ꯔꯣ ꯅꯪ ꯃꯃꯥꯅ ꯊꯣꯡꯕ꯭ꯔꯣ
ꯅꯣꯢ ꯃꯃꯥ
ꯍꯣꯏ
ꯅꯟ ꯀꯔꯤꯒꯤ ꯊꯣꯡꯇꯕ
ꯑ ꯀꯅꯤꯁꯨ ꯊꯗꯦ
ꯏꯟꯖꯪ ꯊꯣꯡꯕ ꯍꯩꯇꯔꯔꯕ꯭ꯔꯣ ꯅꯪꯗꯤ
ꯀꯔꯤꯕ
ꯍꯤꯟꯖꯥꯡ ꯊꯣꯡꯕ ꯍꯩꯇꯕ꯭ꯔꯣ
ꯇꯗꯦ
ꯍꯤꯟꯖꯥꯡ ꯊꯣꯡꯕ ꯍꯩꯇꯕ꯭ꯔꯣ ꯍꯥꯏꯕ ꯅꯣꯏ ꯃꯃꯥ ꯊꯣꯡꯍꯟꯕꯗꯨ
ꯇꯗꯦ
ꯍꯥ ꯅꯪꯗꯨ ꯍꯜꯂꯣ
ꯑꯂꯣ ꯇꯥꯏꯌꯦ ꯇꯥꯏꯌꯦ ꯑ ꯇꯥꯏꯌꯦ
ꯅꯪ ꯌꯦꯟꯖꯥꯡ ꯊꯣꯡꯕ ꯍꯩꯇꯕ꯭ꯔꯣ ꯍꯥꯏꯕ
ꯒꯌ꯭ꯥꯟ ꯇꯥꯗꯦ
ꯀꯩꯗꯧꯔꯤꯒꯦ ꯅꯪꯗꯤ
ꯀꯔꯤꯁꯨ ꯇꯧꯗꯦ
ꯑꯣ ꯀꯣꯂꯦꯖꯒꯨꯝꯕ ꯀꯣꯂꯦꯖ ꯀꯨꯝꯕ ꯆꯠꯇ꯭ꯔꯣ
ꯑꯣ ꯆꯥꯠ ꯀꯦ
ꯑꯣ
ꯅꯪꯗꯤ ꯀꯗꯥꯏꯗ ꯂꯩꯕꯔꯥ
ꯑꯩꯗꯤ ꯌꯨꯝꯗ ꯂꯩꯌꯦ
ꯎꯝ ꯅꯨꯡꯉꯥꯏꯔꯦ ꯌꯨꯝꯗꯥꯗꯤ
ꯍꯣꯏ ꯅꯨꯡꯉꯥꯏꯌꯦ ꯍꯣꯏ ꯅꯣꯏꯗꯤ ꯌꯨꯝꯗ ꯂꯩꯕ꯭ꯔꯣ ꯍꯣꯁꯇꯦꯜ ꯂꯩꯕ꯭ꯔꯣ
ꯅꯠꯇꯦ ꯑꯗꯤ ꯔꯦꯟꯗꯥ ꯔꯦꯟꯗ ꯂꯩꯌꯦ
ꯑꯣ ꯅꯨꯡꯉꯥꯏꯅꯦ
ꯑꯗꯨꯅ ꯑꯩꯈꯣꯏ ꯅꯕꯥꯅꯤ ꯃꯤ ꯃꯥꯟꯅ ꯂꯩꯌꯦ
ꯑꯣ ꯅꯣꯏ ꯍꯥꯏꯀꯨꯜ ꯁ꯭ꯀꯨꯜ ꯃꯇꯝꯒꯤ ꯏꯁ꯭ꯇꯣꯔꯤ ꯂꯤꯔꯛꯑꯣꯅꯦ
ꯍꯥꯥ
ꯅꯪ ꯍꯥꯏ ꯁ꯭ꯀꯨꯜ ꯃꯇꯝꯒꯤ ꯋꯥꯔꯤ ꯂꯤꯔꯛꯑꯣ
ꯑꯣ ꯍꯣꯏ
ꯅꯗꯤ ꯅꯁꯦ ꯀꯥꯢ ꯀꯥꯢ꯫
ꯍꯥꯥ꯫
ꯑꯁ ꯅꯪꯗꯤ ꯉꯁꯤ ꯀꯔ ꯀꯔꯤ ꯇꯧꯋꯦ꯫
ꯑꯩꯗꯤ ꯉꯁꯤ ꯏꯃꯥꯟꯅꯕꯤꯁꯤꯡꯒ ꯀꯣꯏꯕ ꯆꯠꯂꯦ꯫
ꯑ꯫
ꯅꯪꯗꯤ꯫
ꯑꯣ
ꯍꯥ
ꯑꯥꯏꯗꯤ ꯀꯥ ꯁꯠꯇꯗ ꯐꯣꯟ ꯌꯦꯡꯒꯦ
ꯑꯣ ꯅꯨꯡꯉꯥꯏꯅꯦ ꯅꯪꯗꯤ ꯀꯣꯔꯦꯟ ꯗ꯭ꯔꯃꯥꯒꯨꯝꯕ ꯌꯦꯡꯗ꯭ꯔꯣ ꯫
ꯑꯣ ꯌꯦꯡꯒꯦ ꯀꯣꯔꯤꯌꯥꯟ ꯗ꯭ꯔꯃꯥ ꯆꯥꯏꯅꯤꯁ ꯀꯝꯕ ꯑꯗꯨ ꯆꯄꯥꯟꯒꯝꯕ ꯑꯗꯨ ꯌꯦꯒꯦ ꯅꯪꯁꯨ ꯍꯦꯟꯄ꯭ꯔꯥ꯫
ꯍꯣꯏ ꯑꯩꯁꯨ ꯌꯦꯡꯒꯦ꯫
ꯑ꯫ ꯑꯗꯨꯗꯤ ꯕꯣꯜꯗꯤ ꯋꯥꯔꯜ ꯀꯞꯗꯤ꯫
ꯎ ꯕꯣꯜꯁꯨ ꯌꯦꯡꯉꯦ ꯑꯩ ꯉꯁꯤ꯫ ꯅꯣꯔꯋꯦ ꯈꯣꯏ ꯉꯥ ꯉꯁꯤ ꯅꯣꯔꯋꯦ ꯅꯠꯇꯦꯀꯣ꯫
ꯍ꯫
ꯉꯁꯤ ꯀꯩꯅꯣ ꯀꯨꯝ ꯂꯩꯕ ꯃꯥꯜꯂꯦ ꯀꯅꯥꯔ ꯉꯁꯤ ꯕꯣꯜ ꯂꯩꯕꯗꯣ꯫
ꯉꯁꯤ ꯎꯝ꯫ ꯑꯗꯦ ꯐ꯭ꯔꯦꯟ꯫ ꯇ
ꯇꯨꯋꯦꯜꯞ ꯊꯥꯔꯇꯤꯗ ꯂꯩꯕ ꯉ ꯅꯠꯇ꯭ꯔꯥ ꯉꯁꯤ꯫
ꯍꯥꯥ꯫
ꯇꯨꯋꯜꯞ ꯊꯥꯔꯇꯤꯗ ꯂꯩꯕ ꯅꯠꯇ꯭ꯔꯥ꯫
ꯑꯗꯨꯅꯦ ꯇꯨꯋꯦꯜꯞ ꯊꯔꯇꯤꯅꯦ꯫
ꯅꯪꯗꯤ ꯀꯅꯥ ꯁꯄꯣꯠ ꯇꯧꯒ꯭ꯔꯣ꯫
ꯑꯩꯗꯤ ꯑꯔꯖꯦꯟꯇꯤꯅꯥ ꯁꯄꯣꯔꯠ ꯇꯧꯒꯦ꯫
ꯑꯣ ꯑꯔꯖꯦꯟꯇꯤꯅꯥꯇꯪ ꯁꯞꯄꯣꯔꯠ ꯇꯧꯋꯦ꯫
ꯑ ꯍ ꯇꯅ ꯀꯁꯄꯦꯟꯁꯨ꯫ ꯅꯪꯗꯤ꯫
ꯑꯩꯗꯤ ꯕ꯭ꯔꯥꯖꯤꯜꯅꯦ꯫ ꯏꯁꯄꯦꯟꯅꯦ ꯑꯗꯨꯒ ꯎꯝ꯫
ꯐꯖꯗꯤ ꯎꯟꯈ꯭ꯔꯦ ꯅꯠꯇ꯭ꯔꯣ꯫
ꯍꯥ꯫
ꯕꯖꯔꯗꯤ ꯎꯟꯈ꯭ꯔꯦ ꯅꯠꯇꯔꯣ꯫
ꯕ꯭ꯔꯖꯤꯜꯗꯤ ꯌꯥꯎꯗ꯭ꯔꯦ ꯍꯣꯏ꯫ ꯅꯪꯗꯤ ꯕꯣꯜ ꯀꯗꯥꯏꯗ ꯌꯦꯡꯕ꯭ꯔꯣ꯫
ꯑꯈꯣꯏꯗꯤ ꯎ ꯑꯩꯒꯤ ꯏꯅꯣꯕꯒꯤ ꯐꯣꯟꯗ꯫
ꯑꯣ꯫ ꯅꯪꯗꯤ ꯀꯩ ꯇꯧꯔꯤꯒꯦ ꯍꯧꯖꯤꯛ꯫
ꯇ꯭ꯕꯔꯣ꯫
ꯍꯣꯏ꯫ ꯀꯩꯗꯧꯔꯤꯒꯦ ꯅꯪꯗꯤ꯫
ꯅꯪ ꯅꯪꯗꯤ꯫ ꯎꯝ ꯌꯗ ꯂꯩꯌꯦ ꯅꯠꯇ꯭ꯔꯣ ꯅꯪꯒꯤ ꯐꯦꯃꯤꯂꯤꯁꯨ
ꯍꯥꯥ
ꯍꯜꯂꯣ
ꯇꯥꯕ꯭ꯔꯣ ꯑ ꯇꯥꯕ꯭ꯔꯣ
ꯇꯌꯦ ꯇꯌꯦ ꯅꯪꯒꯤ ꯐꯦꯃꯤꯂꯤ ꯃꯤ ꯀꯌꯥ ꯂꯥꯛꯢ꯫
ꯑꯩꯗꯤ ꯐꯦꯃꯤꯂꯤ ꯃꯤ ꯇꯔꯨꯛ ꯂꯩꯌꯦ꯫
ꯎꯝ꯫
ꯅꯪꯗꯤ꯫
ꯑꯩꯗꯤ ꯃꯤ ꯃꯪꯅ ꯂꯩꯌꯦ꯫
ꯍꯣ ꯅꯨꯡꯉꯥꯏꯔꯤꯅꯦ꯫
ꯑꯗꯨꯅꯦ꯫
ꯍꯦ
ꯎ ꯎ꯫
ꯅꯪꯗꯤ ꯆꯍꯤ ꯀꯌꯥ ꯁꯨꯔꯒꯦ
ꯑꯝ ꯑꯩꯗꯤ ꯆꯍꯤ ꯇ꯭ꯋꯦꯟꯇꯤ ꯁꯨꯔꯦ
ꯆꯍꯤ ꯇ꯭ꯋꯦꯟꯇꯤ ꯁꯨꯔꯦ
ꯑꯣ
ꯑꯣ
ꯑꯩ ꯆꯍꯤ ꯇ꯭ꯋꯦꯟꯇꯤꯇꯨ ꯁꯨꯔꯦ
ꯑꯥ ꯅꯪꯗꯤ
ꯑꯩꯗꯤ ꯎꯝ ꯗꯤ ꯑꯦꯝ ꯀꯣꯂꯦꯖꯇ ꯀꯥꯏꯌꯦ
ꯅꯪꯗꯤ
ꯍꯜꯂꯣ
ꯁ꯭ꯀꯨꯜꯗ ꯅꯥꯔꯁꯤꯡ
ꯍꯥꯥ
ꯁ꯭ꯀꯨꯜꯗ ꯀꯥꯎꯋꯦ
ꯑꯣ ꯅꯪ ꯅꯔꯁꯤꯡ ꯇꯝꯕ꯭ꯔꯣ
ꯑꯥ
ꯅꯨꯡꯉꯥꯏꯕ꯭ꯔꯣ
ꯈꯪꯗꯦꯍꯦ ꯑꯩꯈꯣꯏꯗꯤ ꯋꯥꯔꯦ ꯍꯥ
ꯂꯨꯕ꯭ꯔꯣ
ꯂꯨꯌꯦ
ꯑꯣ ꯀꯔꯤ ꯀꯔꯤ ꯇꯧꯒꯦ ꯅꯣꯏꯗꯤ
ꯎꯝ ꯑꯩꯈꯣꯏꯒꯤ ꯗ꯭ꯌꯨꯇꯤꯌꯨꯁ ꯗ꯭ꯌꯨꯇꯤꯁꯨ ꯆꯠꯀꯦ ꯑꯗꯨꯒ ꯄ꯭ꯔꯥꯛꯇꯤꯀꯦꯜꯁꯨ ꯂꯩꯌꯦ ꯑꯗꯨ ꯑꯦꯁꯥꯏꯟꯃꯦꯟꯗ ꯔꯦꯀꯣꯔꯠ ꯕꯨ ꯇ ꯌꯥꯝ ꯂꯥꯏꯑꯌꯦ
ꯑꯣ ꯋꯥꯔꯝꯅꯤ
ꯑꯗꯨꯅꯦ ꯋꯥꯏꯌꯦ
ꯑꯗꯨ ꯅꯪꯗꯤ ꯅꯁꯥꯅ ꯄꯥꯝꯃꯥꯒ ꯆꯪꯕ꯭ꯔꯣ ꯅꯠꯇ꯭ꯔꯒ ꯅꯣꯏ ꯃꯃꯥ ꯍꯣꯏꯅ ꯆꯪꯉꯣ ꯍꯥꯏꯕꯒꯤꯔꯣ
ꯑꯩꯒꯤ ꯑꯩꯒꯤ ꯃꯃꯥꯅ ꯆꯪꯉꯣ ꯍꯥꯏꯌꯦ
ꯑꯣ ꯅꯪ ꯅꯁꯥꯒꯤ ꯆꯣꯔꯁ ꯅꯠꯇꯕ ꯅꯪ ꯅꯁ ꯁꯥꯅ ꯈꯟꯕ ꯅꯠꯇꯕꯅꯤꯅꯀꯣ ꯑꯣ ꯅꯨꯡꯉꯥꯏꯇꯦꯅꯦ ꯑꯗꯨ ꯅꯪꯗꯤ ꯀꯔꯤ ꯇꯧꯒꯦꯅ ꯈꯟꯕ
ꯑꯩꯀꯣ ꯑꯩꯗꯤ ꯑꯩꯗꯤ ꯃꯦꯅꯦꯖꯃꯦꯟꯁꯨ ꯇꯝꯅꯤꯡꯉꯦ
ꯍꯣꯇꯦꯜ ꯃꯦꯅꯦꯖꯃꯦꯟ
ꯍꯣꯇꯦꯜ ꯃꯦꯅꯦꯖꯃꯦꯟ ꯍꯥꯏꯔꯣ ꯑꯣ
ꯅꯪꯗꯤ ꯅꯪ ꯌꯦꯂꯔ ꯏ ꯂꯣꯔꯒ ꯅꯪ ꯀꯗꯥ ꯗ ꯊꯕꯒ ꯗꯅꯤꯡꯦ
ꯑꯩꯗꯤ ꯑꯦꯔ ꯍꯣꯁꯇ꯭ꯔꯦꯁ ꯑꯣꯏꯒꯦꯅ ꯈꯜꯂꯤꯌꯦꯦ
ꯎꯝ
ꯑꯗꯨ ꯅꯪꯗꯤ ꯑꯁꯤ ꯇꯝꯊꯕ ꯂꯣꯏꯔꯒ ꯑꯃꯨꯛ ꯇꯝꯊꯈꯤꯗꯔꯣ
ꯑꯣ ꯑ ꯑꯗꯤ ꯀꯍꯇ ꯀꯍꯇ ꯃ ꯄꯨꯁꯨ
ꯑꯣ ꯑꯣ ꯑꯣ ꯍꯣꯏ ꯃꯄꯥꯟ ꯃꯄꯥꯟꯗ ꯇꯧꯕꯅ ꯍꯦꯟꯅ ꯄꯩꯁꯥꯗꯤ ꯌꯥꯝ ꯐꯪꯒꯅꯤ ꯅꯪꯗꯤ ꯀꯔꯤ ꯌꯔ ꯑꯣꯏꯔꯦ ꯅꯪꯗꯤ ꯏꯌꯥꯔ ꯀꯦꯔꯥ
ꯀꯦꯟ ꯋꯔ ꯁꯦꯀꯦꯟꯗ ꯋꯔꯅꯦ
ꯑꯣ ꯀꯨꯏꯗ꯭ꯔꯦꯅꯦ ꯅꯣꯏ ꯊꯥꯔꯠ ꯏꯌꯥꯔ ꯀꯥꯗꯣꯏꯕ
ꯑ ꯑꯒꯁ ꯑꯒꯁꯅ ꯋꯄꯨꯅꯗ ꯑꯦꯛꯖꯝ ꯂꯌꯦ ꯁꯦꯞꯇꯦꯝꯕꯔꯗ ꯊꯥꯔꯗ ꯏꯔ ꯀꯥ ꯀꯥꯕꯒ
ꯑꯣ ꯅꯨꯡꯉꯥꯏꯅꯦ ꯃꯤꯃꯆꯥꯗꯤ
ꯝ ꯀꯣꯂꯦꯖ
ꯆꯥꯢꯌꯦ ꯅꯠꯇ꯭ꯔꯣ
ꯍꯣꯏ ꯑꯩ ꯀꯣ ꯀꯣꯂꯦꯁ ꯀꯥꯏꯌꯦ
ꯇꯔ ꯌꯦꯔꯅꯣ
ꯑꯩꯔꯣ ꯁꯣꯛꯁ ꯁꯦꯝꯃꯤꯁꯇꯔꯅꯦ ꯉꯁꯨ ꯇꯥꯕ꯭ꯔꯥ ꯉꯁꯨ ꯂꯥꯛꯄ꯭ꯔꯣ ꯅꯣꯏꯗꯤ ꯅꯣꯏ ꯅꯣꯏꯗꯤ ꯁꯦꯞꯇꯦꯝꯕꯔꯗ ꯊꯥꯔꯗ ꯌꯔ ꯀꯥꯔꯅꯤ ꯍꯥꯏꯕꯀꯣ
ꯑ ꯑꯗꯨꯅꯦ
ꯑꯣ ꯅꯨꯡꯉꯥꯏꯌꯦꯅꯦ
ꯅꯪꯗꯤ ꯍꯌꯦꯡ ꯆꯔꯁ ꯆꯠꯂꯦꯔꯥ
ꯍꯥꯥ ꯀꯔꯤ ꯍꯥꯕ
ꯅꯪ ꯍꯌꯦꯡ ꯆꯔꯁ ꯆꯠꯀꯅꯤꯔꯥ
ꯍ ꯆ ꯀꯅꯤ
ꯑꯣ ꯑ ꯑꯩꯈꯣꯏꯁꯨ ꯆꯂꯦ
ꯅꯣꯏꯁꯨ ꯆꯠꯀꯅꯤꯌꯦ
ꯑꯥꯎ
ꯑꯣ ꯅꯣꯢꯗꯤ ꯀꯩ ꯆꯔꯁꯇꯔꯥ
ꯑꯩꯈꯣꯏꯗꯤ ꯆꯔꯁꯅꯦ ꯃꯇꯤꯌꯥ ꯑꯣ ꯍꯥꯏꯗꯤ ꯃꯅꯦ ꯑ
ꯑꯣ
ꯅꯗꯤꯌꯥ
ꯑꯩꯗꯤ ꯀꯦꯊꯂꯤꯛ ꯆꯔꯁꯇ ꯀꯥꯒꯅꯤ
ꯑꯣ...
ꯅꯨꯡꯉꯥꯏꯕ꯭ꯔꯣ ꯑꯗꯨ ꯆꯔꯁꯇꯨꯗꯤ
ꯍꯥꯎꯅ ꯅꯔꯦ ꯑꯗꯨꯗꯤ ꯑꯗꯤ ꯀꯦꯇꯣꯗꯤ ꯀꯁꯦ
ꯍꯥꯥ
ꯀꯦꯊꯣꯂꯤꯒꯤ ꯀ꯭ꯔꯤꯅꯦꯟꯁꯨ ꯇꯦꯁ ꯇꯣꯡꯅꯤꯡꯉꯦ
ꯀꯃꯥꯢꯅ ꯇꯦꯁ ꯇꯧꯅꯤꯡꯉꯦ
ꯑꯩꯁꯨ ꯄꯤꯌꯣ
ꯍꯣꯏ ꯍꯋꯦꯡ ꯆꯔꯁ ꯀꯥꯔꯗꯤ ꯑꯩꯅ ꯄꯨꯔꯛꯄꯤꯒꯦ ꯅꯪꯒꯤꯗꯃꯛ
ꯍꯣꯏ ꯍꯌꯦꯡꯗꯤ ꯑꯩꯁꯨ ꯅꯪꯒꯤ ꯆꯔꯆꯗꯥꯛ ꯀꯌꯦꯀꯣ ꯫
ꯍꯣꯢ ꯅꯪꯗꯤ ꯅꯣꯢꯗꯤ ꯀꯃꯥꯢꯅ ꯆꯥꯗꯕ꯭ꯔꯣ ꯆꯔꯁꯇ
ꯑꯩꯈꯣꯢ ꯕꯞꯇꯤꯁꯇꯤ ꯆꯥꯗꯦ
ꯑꯁ ꯅꯨꯡꯉꯥꯏꯇꯦꯅꯦ
ꯑꯩꯈꯣꯏꯗꯤ ꯏꯁꯇꯔ ꯑꯣꯂꯤ ꯏꯁꯇꯔꯗ ꯆꯠꯂꯦ ꯒꯨꯗ ꯐꯥꯏꯗꯦ ꯀꯩꯁꯦ ꯑꯣ
ꯈꯣꯌꯗꯤ ꯑꯕꯤꯗꯦ ꯆꯥꯏꯌꯦ ꯅꯨꯡꯉꯥꯏꯇꯦꯅꯦ ꯅꯣꯏ ꯆꯥꯕ ꯐꯪꯗꯕꯁꯦ
ꯅꯪ ꯀꯦꯊꯗꯗꯦ ꯀꯣꯝꯐꯦꯁꯟ